ꯍꯜꯂꯣ
ꯇꯕꯔꯣ
ꯇꯌꯦ
ꯀꯩꯗꯧꯔꯝꯃꯤꯅꯣ
ꯆꯥꯛꯆꯥꯥ ꯇꯣꯛꯄꯗ ꯉꯥꯏꯔꯤꯌꯦ
ꯊꯅꯦ
ꯎꯝ ꯊꯦꯡꯉꯦ ꯉꯁꯥꯏꯗꯣ ꯑ ꯆꯥꯛꯇꯣ ꯈꯔ ꯊꯣꯡꯕꯗ ꯈꯔ ꯉꯥꯡꯅ ꯁꯛꯅꯕ ꯈꯔ ꯇꯧꯈ꯭ꯔꯕ ꯑꯗꯨꯗ ꯊꯦꯡꯗꯣꯛꯈ꯭ꯔꯦ
ꯅꯪ ꯈꯔ ꯊꯣꯡꯕꯤꯌꯨ ꯌꯥꯗ꯭ꯔꯥ
ꯏꯅꯥꯎꯄꯤ ꯑꯃ ꯂꯩꯔꯤꯅ ꯈꯤꯇꯪ ꯅꯨꯡꯉꯥꯏꯊꯣꯛꯀꯦ ꯇꯧꯕꯅꯦꯕ ꯑꯗꯣ ꯏꯅꯥꯎꯄꯤꯗꯨꯁꯨ ꯇꯜꯂ ꯃꯥꯜꯂꯦ ꯊꯣꯡꯉꯝꯖ ꯃꯥꯁꯤ ꯆꯥꯛꯇꯪ ꯍꯥꯞꯆꯤꯜꯂꯝꯃ ꯆꯠꯈ꯭ꯔꯦ ꯑꯗꯨꯝ ꯇꯧꯖꯁꯅꯣꯅ ꯊꯝꯃꯝꯃꯦ ꯑꯗꯨꯅꯅꯦ ꯑꯩꯅ ꯍꯤꯟꯖꯥꯡꯗꯣ ꯑꯃꯨꯛ ꯁꯦꯝꯃꯦ ꯑꯗꯩꯗꯤ
ꯑ
ꯑꯗꯨꯒ ꯈꯣꯡꯃꯥꯡ ꯑꯃ ꯆꯪꯉꯛꯑꯦ ꯑꯗꯨꯃꯥꯏꯅ ꯇꯧꯔ ꯊꯣꯡꯉꯝꯃꯦ ꯑꯗꯨꯒ ꯆꯥꯏꯔꯅ ꯊꯦꯛꯇꯣꯛꯈ꯭ꯔꯦ
ꯀꯔꯤꯌꯥ
ꯑꯩꯈꯣꯏ ꯃꯥꯅ ꯊꯣꯡꯉꯝꯃꯦ ꯑꯗꯨꯒ ꯆꯥꯔꯦ ꯍꯧꯖꯤꯛꯇ ꯑꯗꯨꯒꯤ ꯑꯗꯨ ꯑꯗꯨꯝ ꯍꯧꯒꯠꯂ ꯑꯃꯨꯛ ꯆꯠꯈ꯭ꯔꯦ ꯆꯥꯛ ꯇꯨ ꯊꯣꯡꯉꯝꯃꯣꯅ ꯊꯣꯡꯉꯕꯅꯤꯅ ꯍꯥꯞꯆꯤꯜꯂꯝꯃꯦꯅ ꯃꯥꯁꯨꯉꯣ ꯑꯗ ꯇꯨ ꯀꯣꯜꯂ ꯇꯧ ꯂꯣꯏꯁꯟꯒꯦ ꯑꯃ ꯇꯧꯔꯤꯕ ꯑꯩꯁꯦ
ꯑ ꯑꯦ ꯍꯠꯇ
ꯍꯧꯖꯤꯛꯀꯥꯟꯗ ꯑꯉꯥꯡꯁꯤꯡꯁꯤꯅ ꯃꯔꯧꯁꯤ ꯇꯟꯕꯅ ꯇꯟꯕꯅ ꯇꯟꯕꯅ ꯉꯝꯛꯇꯣꯏꯕ
ꯏꯤꯀꯟ ꯑꯉꯥꯡꯁꯤꯡꯁꯤꯗ
ꯎꯝ
ꯑꯗꯨꯅꯤ ꯍꯥꯏꯔꯤꯁꯦ ꯍꯧꯖꯤꯛꯀꯥꯟꯁꯦ ꯂꯩꯁꯥꯕꯤꯁꯤꯡꯁꯦ ꯃꯔ ꯇ
ꯍꯣꯏ ꯑꯁꯥꯕꯤꯁꯤꯡꯁꯦ ꯃꯔꯧ ꯇꯟꯕꯅ ꯑꯗꯗꯤ ꯈꯤꯇꯪ ꯃꯃꯤꯠꯇ ꯀꯥꯊꯣꯔꯛꯇ ꯉꯥꯏꯔꯤ ꯇꯁꯥꯕꯤꯅ ꯐꯥꯅꯤꯡꯏꯕ ꯐꯖꯕꯤꯅ ꯁꯥꯅꯤꯡꯏꯕ
ꯑ
ꯑꯗꯨ ꯃꯔꯧꯗꯤ ꯎꯝ ꯍꯥꯏꯗꯅ ꯀꯥꯟꯅꯗ꯭ꯔꯦ ꯁꯤꯃꯇ ꯇꯧꯔꯛꯎꯕ ꯍꯥꯏꯕꯁꯦ ꯇꯜꯂꯤ ꯍꯥꯏꯕꯅ ꯇ ꯃꯥꯡ ꯊꯥꯏ
ꯑ
ꯑꯣ ꯇꯥꯏ
ꯑꯗꯒꯤꯗꯤ ꯊꯦꯡ ꯊꯦꯡ ꯇꯨꯝꯃꯒ ꯊꯦꯡ ꯊꯦꯡ ꯍꯧꯒꯠꯄꯒꯤ ꯍꯩꯅꯕꯤꯁꯨ ꯂꯩ ꯏ ꯂꯩꯁꯥꯕꯤꯁꯤꯡꯁꯦ
ꯂꯩꯑ ꯂꯩꯌꯦ ꯑꯗꯨ ꯄꯣꯠꯇꯨꯁꯨꯅꯦ ꯌꯥꯝ ꯇꯧꯕ
ꯆꯥꯛꯀꯁꯦ ꯄꯨꯡ ꯑꯃ ꯇꯥꯗ꯭ꯔꯤꯈꯩ ꯆꯥꯗꯕꯤ ꯂꯩꯁꯥꯕꯤꯁꯨ ꯂꯩ ꯃꯤꯅ ꯀꯧꯕꯒ
ꯍꯣꯏ ꯍꯣꯏ ꯍꯣꯏ ꯂꯩꯌꯦ ꯂꯩꯌꯦ ꯇꯧꯏꯦ ꯑꯗꯨ ꯄꯣꯠꯇꯣ ꯇꯧꯏ ꯑ ꯄꯨꯡ ꯑꯁꯦ ꯚꯥꯔꯣ ꯚꯥꯔꯣꯒ ꯇꯨꯝꯕꯤ ꯄꯣꯠꯇꯦꯀꯣ ꯑꯃꯗꯒ ꯇꯨꯝꯕꯤꯔꯤꯕꯅꯦ ꯑꯗꯣ ꯑꯗꯨꯅꯗꯤ ꯌꯥꯎꯍꯧꯕꯗ ꯊꯦꯡ ꯇꯥꯕꯅꯤ ꯅꯠꯇ꯭ꯔꯥ
ꯑꯥ
ꯄꯨꯡꯗꯣ ꯑꯗꯨꯝ ꯅꯤꯄꯥꯜ ꯃꯥꯄꯜ ꯐꯥꯎꯒꯠ ꯇꯥꯑꯃꯦ ꯑꯗꯨꯗꯤ ꯀꯩ ꯊꯕꯛꯅꯣꯅꯕ ꯅꯪꯗꯣꯏꯁꯦ ꯀꯩ ꯅꯪꯉꯔꯣꯏꯕ ꯑꯗꯨꯗ ꯍꯤꯟꯖꯥꯛꯇꯣ ꯑꯗꯨꯝ ꯊꯦꯡ ꯇꯥꯕꯅꯦꯕ ꯑꯗꯨꯅꯊꯦꯡꯅ ꯆꯥꯕ ꯈꯣꯟꯊꯤꯗ ꯑꯗꯨꯝ ꯆꯥ ꯇꯥꯕꯅꯦꯕ ꯅꯠꯇ꯭ꯔꯥ
ꯃꯥꯅꯤ ꯍꯥ
ꯈꯪꯗꯦꯗ ꯌꯥꯝ ꯇꯜꯜꯂꯤꯀꯣ ꯍꯧꯖꯤꯛꯀꯥꯟꯗ ꯁꯥꯥꯕꯤꯁꯤꯡꯁꯦ ꯃꯔꯨꯞ ꯌꯥꯝ ꯇꯜꯂꯦ ꯑꯩꯈꯣꯏ ꯅꯋꯥꯏ ꯇꯧꯕꯒ ꯃꯥꯟꯅꯗꯦ
ꯑꯁ ꯑ ꯁꯣꯝꯖꯕꯁ ꯍ ꯀꯌꯥꯁꯨꯕꯤꯔꯦ
ꯍꯥ ꯌꯥꯝꯗ꯭ꯔꯤꯍꯦ ꯆꯍꯤꯕꯨ ꯀꯩꯅꯣ ꯅꯨꯄꯤꯗꯨꯕꯨ ꯆꯍꯤ ꯍꯪꯉꯤꯗꯨꯕ ꯅꯪꯕꯣ
ꯕꯤ ꯁꯣꯔꯤ ꯁꯣꯔꯤ ꯀꯥꯎꯔꯨꯔꯦ ꯑꯩ
ꯑꯗꯨꯅꯦ
ꯍꯧꯖꯤꯛ ꯀꯥꯟ ꯂꯩꯁꯕꯤꯁꯤꯡꯁꯦ
ꯍꯣꯏ
ꯑꯉꯥꯡ ꯃꯆꯥ ꯇꯧꯅꯅꯦ ꯇꯧꯔꯦ ꯗ꯭ꯔꯦꯁꯀꯁꯤꯅ ꯅꯦ ꯑꯉꯥꯡ ꯃꯆꯥꯥꯏ ꯁꯦꯠꯅꯤꯡꯈꯠꯂꯛꯏꯕ
ꯎꯝ
ꯅ ꯅꯩꯕ
ꯎꯝ
ꯌꯥꯗ꯭ꯔꯦ ꯌꯥꯗ꯭ꯔꯦ
ꯃꯥꯅꯦ ꯅꯍꯋꯥꯏꯗꯤꯅꯦ ꯑꯩꯈꯣꯏꯗꯤꯅꯦ ꯐꯅꯛꯇꯅꯦ ꯍꯥꯏꯕ ꯁꯦꯠꯂꯛꯏꯁꯦ
ꯎꯝ ꯐꯅꯦꯛ ꯍꯦꯛꯇ ꯁꯦꯠꯂꯛꯄ
ꯑꯥ ꯍꯧꯖꯤꯛꯀꯥꯟꯗ ꯆꯥꯕꯤꯁꯤꯡꯁꯤꯅꯤ ꯐꯅꯦꯛ ꯁꯦꯠꯄꯁꯨ ꯍꯩꯇꯦ
ꯍꯩꯇꯦ ꯍꯩꯇꯦ
ꯑꯗꯨꯅꯦ ꯇꯜꯂꯤ ꯌꯥꯝꯅ
ꯌꯥꯔꯦꯁꯦ
ꯑꯗꯣ ꯅꯪ ꯀꯩꯗꯧꯔꯝꯃꯤꯅꯣ
ꯑꯩ ꯀꯩꯁꯨꯝ ꯇꯧꯗꯦ ꯑꯗꯨꯝ ꯂꯩ
ꯅꯈꯣꯏꯗ ꯑꯗꯨꯝ ꯂꯩꯕꯅ ꯐꯕꯅꯤꯀꯣ
ꯎꯝ
ꯇꯧꯗꯕꯤꯗ ꯑꯗꯨꯝ ꯂꯩꯒꯗꯧꯕꯅꯦ
ꯑꯝ ꯗ꯭ꯔꯦꯁꯀꯁꯤꯕꯨ ꯍꯧꯖꯤꯛꯀꯥꯟꯁꯤꯕꯨ ꯐꯅꯦꯛ ꯑꯗꯨꯝ ꯁꯦꯠꯄꯤꯔꯤꯕ꯭ꯔꯣ
ꯐꯅꯦꯛꯇꯣ ꯈꯤꯇꯪ ꯅꯨꯡꯉꯥꯏꯇꯦꯅꯦ ꯍꯧꯖꯤꯛꯇꯤ ꯈꯣꯡꯒꯥꯎ ꯑꯣꯏꯅ ꯑꯃꯨꯛ ꯁꯦꯠꯂꯦ
ꯑ
ꯁꯨꯝꯅꯦ ꯁꯦꯠꯂꯛꯇꯕꯩꯔꯥ ꯈꯪꯗꯦꯕꯀꯣ ꯁꯨꯝ ꯀꯨꯏꯁꯜꯂꯛꯑꯦꯕꯀꯣ ꯑꯩꯁꯨ ꯐꯅꯦꯛꯁꯦꯅ ꯍꯥꯏꯕ ꯌꯥꯝ ꯁꯦꯠꯂꯝꯕ ꯑꯗꯣ ꯍꯧꯖꯤꯛꯁꯦ ꯐꯅꯦꯛꯁꯦ ꯀꯌꯥ ꯁꯦꯠꯁꯦ ꯀꯌꯥ ꯅꯨꯡꯉꯇ꯭ꯔꯦꯕ ꯑꯅꯣꯣꯡꯀꯥꯎꯁꯦ ꯁꯨꯝ ꯁꯦꯠꯆꯜꯛꯄ ꯔꯦ ꯐꯅꯦꯛꯁꯤꯦ ꯁꯦꯠꯄ ꯍꯩꯖꯜꯂꯛꯇ꯭ꯔꯦ ꯍꯥꯏꯕ ꯍꯧꯖꯤꯛꯁꯤꯦ
ꯑꯥ ꯅꯨꯡꯉꯥꯏꯇ꯭ꯔꯦꯕ ꯈꯪꯒ꯭ꯔꯥꯎꯁꯦꯠꯇ
ꯈꯣꯡꯒꯥꯎ ꯍꯣꯏ ꯅꯨꯡꯉꯥꯏꯈ꯭ꯔꯦꯕ ꯈꯣꯡꯒꯥꯎꯁꯤꯅ ꯌꯥꯝ ꯍꯦꯟꯅ ꯅꯨꯡꯉꯥꯏꯈ꯭ꯔꯦꯕ
ꯑ ꯐꯔꯦ ꯐꯔꯦ
ꯎ ꯑꯗꯣ ꯍꯧꯖꯤꯛꯁꯤꯕꯨ ꯀꯣꯏꯕꯒ ꯆꯠꯅꯤꯡꯗ꯭ꯔꯣ
ꯆꯠꯅꯤꯡꯉꯦ ꯆꯠꯅꯤꯡꯕꯗꯤ ꯀꯩꯅꯣ
ꯀꯥꯏꯗ ꯆꯠꯅꯤꯡꯉꯤꯅꯣ
ꯀꯣꯏꯕꯁꯦ ꯑꯩꯗꯤ ꯌꯥꯏ ꯌꯥꯏꯌꯦ ꯑꯆꯤꯛꯄ ꯃꯐꯝꯗ ꯆꯠꯂꯁꯨ ꯌꯥꯏ ꯀꯦꯐꯦꯒꯨꯝꯕꯗ ꯆꯠꯂꯁꯨ ꯌꯥꯏ
ꯑꯩꯗꯤꯅꯦ ꯑ ꯀꯔꯤꯕ ꯑꯃꯅ ꯍꯋꯥꯏ ꯏꯁꯤꯡ ꯆꯥꯎꯈꯤꯕ ꯀꯩꯕ ꯃꯐꯝꯗꯨꯕꯨ ꯃꯤꯡꯗꯨ ꯀꯥꯎꯔꯤꯅꯦ ꯑ ꯈꯧꯄꯨꯝ ꯍꯥꯏꯕ ꯈꯧꯄꯨꯝ ꯅꯠꯇꯦ ꯑ ꯆꯥꯗꯣꯡ ꯍꯥꯏꯕ꯭ꯔꯣ
ꯑꯥ ꯁ ꯇ
ꯑꯗꯣ ꯍꯧꯖꯤꯛ ꯑꯃ ꯁꯦꯝꯒꯠꯂꯤꯗꯅ
ꯈꯪꯗꯌꯦꯦ
ꯈꯪꯗ꯭ꯔꯣ ꯆꯦꯔꯩꯒ ꯁꯥꯠꯐꯝ ꯑꯃ ꯂꯩꯕꯗꯣ ꯑꯩꯁꯤꯗꯒ ꯌꯥꯝ ꯎꯕꯗꯣ
ꯑꯥ
ꯑꯗꯨ ꯈꯪꯕ ꯅꯠꯇ꯭ꯔꯣ
ꯈꯪꯉꯦ ꯈꯪꯉꯤ
ꯑꯗꯨ ꯆꯠꯅꯤꯡꯗ꯭ꯔꯣ
ꯁꯅꯤꯡꯉꯦ ꯆꯠꯅꯤꯡꯉꯩ ꯋꯥꯗꯤ ꯆꯠꯅꯤꯡꯉꯤ
ꯍ ꯐꯖꯩ ꯍꯥꯏꯕ ꯌꯥꯝꯅ ꯃꯐꯝꯗꯣ ꯃꯁꯛꯀꯗꯕ ꯊꯤ ꯐꯖꯔꯒ ꯈꯪꯗꯦ ꯀꯩ ꯍꯥꯏꯗꯣꯏꯅꯣ ꯌꯥꯝ ꯏꯪ ꯏꯪꯒ ꯂꯥꯎꯗꯧ ꯃꯥꯜꯂꯦ ꯍꯥꯏꯕ ꯑꯗꯨ ꯃꯐꯝꯗꯣ ꯑꯩꯅ ꯀꯗꯥꯏꯗꯅꯣꯅ ꯈꯟꯅꯤ ꯈꯟꯕ ꯏꯁꯤꯡꯗ ꯂꯩꯕꯗꯣ ꯌꯥꯝ ꯐꯖꯔꯒ ꯑ ꯀꯔꯤꯕ ꯐꯤꯂꯝꯒꯨꯝꯕ ꯅꯨꯄꯤ ꯑꯃ ꯂꯩꯕꯗꯣ ꯍꯦꯛ ꯈꯪꯗ꯭ꯔꯣ ꯗꯣꯂꯤ ꯍꯥꯏꯕ꯭ꯔꯣ
ꯑꯥ ꯑꯥ ꯑꯥ ꯑꯥ
ꯃꯣꯏꯅꯒ ꯆꯠꯄꯗꯣ ꯌꯨꯇ꯭ꯌꯨꯕꯇꯒꯌꯥꯝ ꯎꯕꯅꯤꯅꯦ ꯑꯗꯨꯅꯨꯡꯉ ꯣꯉꯥꯟꯕ ꯍꯥꯏꯇꯥꯔꯦ ꯐꯖꯕꯗꯨꯗ ꯑꯁ ꯁꯦꯔꯩꯗꯣ ꯍꯧꯖꯤꯛꯄꯨꯗꯤ ꯈꯔ ꯀꯦꯜꯂꯝꯃꯅꯤꯕ
ꯑꯥ
ꯑꯗꯨ ꯑꯣꯏꯔꯁꯨ ꯑꯗꯨꯝ ꯐꯖꯩ ꯌꯥꯕ ꯃꯐꯝꯗꯣ ꯏꯁꯤꯡꯒ ꯂꯩꯔꯒ ꯎꯝ ꯑꯗꯨ ꯆꯥꯛꯅꯤꯡꯉꯦ ꯑꯩ ꯑꯗꯨ ꯃꯐꯝꯗꯨꯗ ꯄꯤꯛꯅꯤꯛ ꯑꯣꯏꯅꯀꯣ ꯀꯩꯅꯣꯒ ꯇꯧꯔꯒ ꯃꯣꯝꯄꯥꯛ ꯐꯤꯗꯛꯀ ꯊꯥꯔꯒꯅꯦ
ꯑꯥ
ꯄꯤꯖꯥꯒ ꯄꯨꯔꯒ ꯑꯩꯈꯣꯏ ꯌꯥꯝ ꯅꯩꯕꯤ ꯃꯑꯣꯡꯗ ꯣꯏ ꯑꯉꯧꯕꯒ ꯁꯦꯠꯂꯒꯀꯣ ꯄꯨꯔꯥ ꯄ꯭ꯔꯤꯟꯁꯦꯁꯀꯤ ꯇꯠꯇꯀꯣ
ꯑꯥ
ꯑꯥ ꯑꯗꯨꯒ ꯌꯥꯝ ꯅꯩꯕ ꯃꯑꯣꯡꯗ ꯐꯣꯇꯣꯒ ꯀ ꯍꯥꯥꯞꯅꯤꯡꯕ ꯍꯥꯏꯇꯥꯔꯦ
ꯅ ꯅꯩꯒꯥꯏꯔꯒ
ꯑ ꯅ ꯀꯥꯏꯔꯒ
ꯀꯔꯤ ꯗ꯭ꯔꯦꯁ ꯁꯦꯠꯅꯤꯡꯉꯦꯕ ꯍꯧꯖꯤꯛꯀꯤꯗ ꯗ꯭ꯔꯦꯁ ꯑꯅꯩꯕꯤ ꯁꯦꯠꯈꯥꯏꯔꯒ
ꯍꯣꯏ ꯆꯠꯈꯥꯏꯔꯒ
ꯑꯁ ꯐꯅꯦꯛꯇꯨꯅ ꯀꯝꯗꯧꯈ꯭ꯔꯦ
ꯍꯥꯥ
ꯐꯅꯦꯛꯇꯨꯅ ꯀꯝꯗꯧꯈ꯭ꯔꯦ ꯐꯅꯦꯛ ꯁꯦꯠꯂꯔꯣꯏꯗ꯭ꯔꯣ
ꯑꯩꯃ ꯍꯥꯏ ꯐꯅꯦꯛꯇꯣ ꯁꯦꯠꯃꯜꯂꯛꯇꯕꯩ ꯁꯦꯠꯅꯤꯡꯗ꯭ꯔꯤꯦ ꯍꯧꯖꯤꯛꯇꯤ
ꯑꯣ
ꯔꯣꯏꯁꯥꯏꯗ ꯎꯝ ꯑꯗꯨꯅꯦ ꯍꯥꯏꯁꯦ ꯇꯟ ꯍꯧꯖꯤꯛꯀꯥꯟꯁꯦ ꯐꯅꯦꯛ ꯁꯦꯠꯄꯁꯦ ꯇꯜꯂꯦꯕ
ꯑꯥ ꯅꯅꯤꯡꯈꯠꯂꯦꯕ
ꯎꯝ
ꯑꯣ
ꯑꯩꯈꯣꯏ ꯅꯍꯥꯟ ꯆꯠꯂꯨꯏꯌꯦ ꯑꯃ ꯀ ꯑꯥꯏꯔꯤ ꯍꯥꯏꯕ꯭ꯔꯥ ꯀꯩꯅꯣꯃ ꯀꯦꯐꯦ ꯑꯃ ꯂꯩꯕꯗꯣ ꯏꯃꯥꯟꯅꯕꯤ ꯀꯩꯀꯥ
ꯀꯗꯥꯏ ꯀꯗꯥꯏ ꯑꯣꯏ ꯂꯩꯒꯦ
ꯅ꯭ꯨꯗ
ꯑꯣ ꯑꯩꯒꯤ ꯃꯅꯥꯛꯇ
ꯑ ꯃꯅꯥꯛꯇ ꯂꯩꯌꯦ ꯅꯥꯀꯟꯗ ꯏꯌꯨꯒꯤ ꯑ ꯅꯣꯡꯄꯣꯛ ꯒꯦꯠꯂꯣꯝꯗ ꯅꯥꯀꯟꯗ ꯂꯩꯌꯦꯕꯀꯣ ꯀꯣ ꯑ ꯆꯠꯂꯨꯌꯦ ꯑꯗ ꯆꯠꯄꯁꯤꯅ ꯀꯃꯥꯏꯅ ꯇꯧꯋꯤ ꯈꯪꯕ꯭ꯔꯥ ꯍꯣꯁꯇꯦꯜꯗꯒꯤ ꯊꯣꯛꯂꯛꯄꯗꯗꯤꯅꯦ ꯎꯝ ꯂꯥꯞꯄꯦꯕꯀꯣ ꯑꯗꯨꯝ ꯑꯩꯈꯣꯏ ꯍꯣꯁꯇꯦꯜꯗꯣ ꯈꯔ ꯃꯅꯨꯡꯗ ꯂꯩꯕꯀꯣ ꯂꯪ ꯊꯧꯕꯥꯜ ꯃꯌꯥꯗ ꯂꯩꯕ
ꯑꯥ
ꯑꯗꯨꯗ ꯍꯣꯁꯇꯦꯜꯗ ꯊꯣꯛꯂꯛꯄꯁꯨ ꯂꯥꯞꯄ ꯍꯥꯏꯇꯥꯔꯦ ꯍꯧꯖꯤꯛꯀꯤ ꯃꯐꯝꯗ ꯌꯥꯝ ꯂꯥꯞꯄ ꯃꯐꯝꯕꯨꯗꯤ ꯅꯠꯇꯦꯕ ꯑꯗ ꯒꯥꯔꯤꯁꯦ ꯂꯩꯇꯗꯅꯅꯦ ꯑꯣꯇꯣ ꯇꯣꯡꯕꯗꯨꯁꯨ ꯕꯔꯥꯁꯦ ꯄꯥꯝꯃꯨꯕ ꯍꯥꯏꯗꯤ ꯑꯩꯈꯣꯏ ꯃꯔꯤ ꯆꯠꯇꯣꯏꯅꯤꯅ ꯂꯨꯄꯥ ꯀꯨꯟꯊ꯭ꯔꯥ ꯀꯨꯟꯊ꯭ꯔꯥꯗꯣ ꯄꯩꯁꯥꯅꯤꯗꯅ ꯀꯣ ꯍꯪꯀꯠ ꯍꯟꯇꯥ ꯂꯨꯄꯥ ꯆꯅꯤꯑꯅ ꯂꯩꯔꯅꯤꯗꯅ ꯆꯅꯤ ꯅꯤꯝꯐꯨ ꯆꯅꯤ ꯌꯥꯡꯈꯩꯃꯨꯛ ꯇꯤꯡꯒꯅꯤꯕ ꯁꯤꯗꯤ ꯀꯥꯟꯅꯄꯣꯠꯇꯦ ꯈꯣꯡꯅ ꯍꯦꯛꯇꯣ ꯁꯥꯟꯊꯔꯁꯤ ꯂꯥꯛꯑꯣꯅꯦ ꯑꯦꯛꯇꯣ ꯁꯥꯟꯊꯕꯅꯦ ꯃꯤ
ꯈꯣꯡꯎꯞꯇꯤ ꯀꯝꯗꯧꯔꯦ
ꯍꯣꯏ ꯈꯣꯡꯎꯞꯇꯨꯗꯅꯤ ꯀꯃꯥꯏꯅ ꯇꯧꯏꯤ ꯈꯪꯕ꯭ꯔꯥ ꯑꯁꯇ ꯑꯗꯨꯁꯨ ꯅꯣꯛꯅꯤꯡ ꯆꯥꯅꯤꯍꯦ
ꯍꯥꯏꯔꯛꯑꯣ ꯃꯈꯥ
ꯑ ꯑꯗꯨ ꯈꯣꯝꯗꯨꯅꯅꯦ ꯈꯣꯝꯗꯨꯁꯨꯅꯦ ꯍꯥꯏꯗꯤ ꯗ꯭ꯔꯦꯁꯇꯨꯒ ꯈꯣꯡꯎꯞꯇꯨꯒꯁꯦ ꯆꯥꯅꯕꯁꯦ ꯍꯤꯜꯁꯀꯨꯝꯕ ꯇꯣꯡꯉꯒꯗꯤ ꯆꯥꯟꯅꯒꯗꯕ ꯍꯥꯏꯇꯥꯔꯦ ꯑꯗ ꯍꯤꯜꯁꯦ ꯎꯝ ꯑꯇꯥꯡꯕ ꯑꯣꯏꯕ ꯑꯩꯣꯏ ꯇꯥꯡꯕ ꯑꯣꯏꯕꯗꯣ ꯈꯣꯡꯅ ꯆꯠꯇꯣꯔꯤꯕꯅꯤꯅ ꯍꯤꯜꯁꯦ ꯄꯥꯝꯃꯨꯔꯕ ꯇꯣꯡꯊꯣꯛꯄꯁꯦ
ꯑ ꯇꯨꯝꯁꯤꯜꯂꯅꯤꯅ
ꯄꯣꯠꯇꯅꯁꯦ ꯎꯝ ꯐꯣꯔꯃꯦꯜ ꯁꯦꯠꯀꯦ ꯈꯜꯂꯝꯕꯅꯦ ꯐꯣꯔꯃꯦꯜꯒꯗꯣ ꯁꯦꯠꯇꯕꯤꯗ ꯖꯤꯟꯁ ꯑꯣꯏꯅ ꯁꯦꯠꯂꯤ
ꯑꯥ
ꯑꯗꯨꯗꯨꯒ ꯖꯤꯟꯁꯇꯣ ꯁꯦꯠꯂꯒ ꯖꯤꯟꯁꯨ ꯁꯦꯠꯂꯗꯤ ꯀ꯭ꯔꯣꯞꯁꯨ ꯑꯗꯨꯝ ꯇꯣꯡꯕ ꯌꯥꯔꯦꯗꯅ
ꯌꯥꯔꯦ
ꯀ꯭ꯔꯨꯞꯁꯨ ꯇꯣꯡꯉꯦ ꯕꯦꯒ ꯑꯃ ꯄꯨꯔꯦ ꯕꯦꯒ ꯈꯤꯇꯪ ꯆꯥꯛꯇꯛ ꯇꯧꯕ ꯇꯣꯠ ꯕꯦꯛ ꯑꯃ ꯄꯨꯔꯦ
ꯑꯥ
ꯑꯗꯣ ꯏꯃꯥꯟꯅꯕꯤ ꯑꯃꯁꯨ ꯃꯥꯁꯨ ꯑꯗꯨꯃꯥꯏꯅ ꯇꯧꯕ ꯍꯥꯏꯇꯥꯔꯦ ꯃꯥꯏꯈꯣꯡꯗꯨꯨꯁꯨ ꯂꯦꯛ ꯆꯪꯉꯥꯏꯕ ꯍꯥꯏꯇꯥꯔꯦ ꯑꯗꯨ ꯇꯣꯡꯊꯣꯛꯄꯁꯦ ꯄꯥꯝꯃꯨꯗꯅ ꯏꯕꯥꯅꯤꯁꯨ ꯑꯩꯁꯨ ꯈꯣꯡꯎꯞꯁꯦ ꯇꯣꯡꯊꯣꯛꯄ ꯄꯥꯝꯃꯨꯔꯕ ꯍꯤꯜꯁꯇꯦ ꯑꯗꯨꯗꯨꯒꯤ ꯑꯝ ꯈꯣꯡꯎꯞꯇꯣꯞ ꯃꯥꯁꯨ ꯈꯣꯡꯒ꯭ꯔꯥꯎꯗꯣ ꯖꯤꯟꯁ ꯁꯦꯠꯂꯦ ꯑꯗꯨꯅ ꯀ꯭ꯔꯣꯞꯁ ꯑꯣꯏꯅ ꯇꯣꯡꯉ ꯆꯠꯂꯦ
ꯐꯣꯇꯣ ꯀꯥꯞꯑꯝꯗꯥꯏꯗ ꯈꯣꯡꯎꯞ ꯍꯣꯡꯗꯣꯛꯏꯔꯕ
ꯑꯍꯣꯏ ꯈꯣꯠꯇꯣꯛ ꯈꯣꯛꯄ ꯀꯥꯞꯄꯝꯗꯥꯏꯗ ꯈꯣꯡꯎꯞꯇꯨ ꯍꯣꯡꯇꯣꯛꯑꯦ ꯑꯗꯨꯒ ꯈꯣꯡꯎꯞ ꯉꯁꯥꯏ ꯀ꯭ꯔꯣꯞꯁꯤꯅꯅꯦ ꯑ ꯉꯁꯥꯏꯒꯤ ꯇꯣꯠ ꯕꯦꯛ ꯃꯅꯨꯡꯗ ꯅꯝꯁꯤꯜꯂ ꯍꯥꯞꯆꯜꯂꯦ ꯑꯗꯨꯒ ꯅꯩꯕ ꯁꯥꯕꯅꯦꯗꯤ ꯑꯗꯨꯒ ꯃꯤꯅ ꯍꯥꯏꯅꯦ
ꯑꯥ
ꯅꯣꯏ ꯆꯠꯂꯤꯗꯣ ꯑꯩꯗꯤ ꯃꯤ ꯑꯃꯅꯒ ꯄꯨꯟꯅ ꯊꯤꯟꯕꯤꯕꯣꯏ ꯅꯤꯡꯉꯨꯔꯦ ꯎ
ꯑꯥ
ꯅꯥꯀ ꯈꯣꯡꯅ ꯁꯥꯟꯗꯔꯤꯗꯨꯗꯤ ꯈꯪꯄꯣꯠꯇꯦꯀꯣ
ꯈꯣꯡꯅ ꯁꯥꯟꯊꯩꯌꯦ ꯍꯥꯏꯁꯤꯅꯤꯅꯦ
ꯑꯁ ꯑꯗꯨꯗꯨꯅꯤ ꯀꯩꯅꯣ
ꯑꯅꯛꯄꯗꯨꯕꯨ ꯅꯠꯇ꯭ꯔꯥ
ꯃꯥꯅꯤ
ꯋꯥꯛꯀꯤꯡ ꯑꯣꯏꯅ ꯑꯗꯨꯝ ꯑꯗꯨꯗ ꯑꯗꯨꯝ ꯆꯥꯕꯁꯨ ꯑꯗꯨꯝ ꯆꯜꯂꯝꯃꯅꯤ ꯑꯗꯨꯗꯤ
ꯎꯝ ꯆꯜꯂꯦ ꯐꯖꯅ ꯆꯜꯂꯦ ꯑꯗꯨ ꯃꯣꯏꯗꯨ ꯃꯐꯝꯗꯣ ꯆꯠꯄ ꯌꯥꯏꯑꯕ ꯑꯗꯨꯝ ꯍꯣꯡꯉꯦꯕ ꯀꯣꯐꯤꯗꯨꯗ ꯎꯕꯗ ꯄꯦꯟ ꯖꯥꯠꯅꯤ ꯊꯝꯃꯣꯏꯁꯦ
ꯀꯣꯐꯤ
ꯎꯝ
ꯍꯥꯎꯁꯨ ꯍꯥꯎꯕ꯭ꯔꯣ
ꯍꯥꯎꯋꯦ ꯃꯣꯏꯒꯤ ꯂꯥꯠꯇꯦꯗꯣ ꯌꯥꯝ ꯍꯥꯎꯋꯦ
ꯎꯝ
ꯑꯗꯣ ꯑꯩꯅ ꯎꯝ ꯀꯔꯤꯕ ꯃꯠꯆꯥꯗꯣ ꯊꯛꯀꯦ ꯇꯧꯕꯅꯦ ꯃꯠꯆꯥꯗꯣ ꯂꯩꯔꯝꯗ꯭ꯔꯦ ꯊꯛꯂꯛꯇ꯭ꯔꯦ ꯑꯗꯨ ꯃꯊꯪ ꯆꯠꯄ ꯊꯛꯂꯛꯑꯒꯦ ꯃꯠꯆꯥ ꯂꯥꯇꯦꯗꯣ
ꯑꯣ
ꯒ꯭ꯔꯤꯟ ꯑꯣꯏꯕꯤꯗꯨꯍꯦ
ꯍꯣꯏ ꯈꯪꯉꯦ
ꯍꯥꯎꯋꯦ ꯍꯥꯎꯋꯦ ꯀꯣꯐꯤꯗꯣ ꯌꯥꯝ ꯍꯥꯎꯋꯦ ꯍꯥꯏꯗꯤ ꯀꯣꯐꯤꯗꯨꯗꯪ ꯊꯛꯄꯗ ꯄꯨꯛꯀ ꯄꯤꯛ ꯊꯜꯂꯦꯕ
ꯑꯥ ꯑꯍꯥꯎꯕꯤ ꯑꯣꯏꯕ
ꯍꯣꯏ ꯑꯍꯥꯎꯕꯤ ꯌꯣꯜꯂꯦ ꯃꯣꯏꯗꯣ ꯑ ꯀꯩꯅꯣꯁꯨ ꯇꯧꯋꯦ ꯕ꯭ꯔꯥꯎꯟ ꯁꯨꯒꯔ ꯑꯣꯏꯅ ꯄꯤꯕ
ꯑꯥ
ꯆꯤꯅꯤ ꯅꯠꯇꯦꯕ ꯕ꯭ꯔꯥꯎꯟ ꯁꯨꯒꯔꯗꯤ ꯀꯩꯁꯨꯝ ꯊꯛꯄ ꯀꯥꯏꯗꯦꯗꯅ ꯑꯗꯨꯅ ꯁꯨꯒꯔ ꯑꯣꯏꯔꯒꯁꯨ ꯕ꯭ꯔꯥꯎꯟ ꯁꯨꯒꯔꯗꯨꯅ ꯈꯔ ꯐꯕꯅꯦꯕ
ꯑꯥ
ꯕ꯭ꯔꯥꯎꯟ ꯁꯨꯒꯔꯗꯣ ꯊꯥꯗꯔ ꯊꯛꯄꯅꯤꯅ ꯍꯥꯎꯋꯦ ꯍꯥꯏꯇꯥꯔꯦ
ꯅꯣꯏ ꯀꯌꯥ ꯆꯠꯂꯤꯅꯣ ꯍꯥꯏꯁꯦ
ꯑꯩꯈꯣꯏ ꯃꯔꯤ ꯆꯠꯂꯦ
ꯃꯔꯤ
ꯑꯥ ꯅꯪ ꯆꯠꯅꯤꯡꯕ꯭ꯔꯣ
ꯆꯠꯅꯤꯡꯉꯤ
ꯀꯩꯅꯣꯗꯣ ꯆꯠꯂꯨꯁꯤꯔꯣ ꯑꯃ ꯕꯖꯥꯔ ꯃꯅꯨꯡꯗ ꯂꯩꯕ ꯀꯩꯕ ꯑꯪꯀꯜ ꯎꯖꯦꯟ ꯍꯥꯏꯕ꯭ꯔꯥ
ꯕꯖꯥꯔ ꯃꯅꯨꯡ ꯍꯥꯏꯗꯤ ꯀꯩꯅꯣꯒꯤꯌꯥ
ꯄꯥꯎꯅ ꯕꯥꯖꯥꯔ ꯃꯅꯨꯡꯗꯥ꯫
ꯑ ꯒꯥꯂꯤꯒꯤꯗꯔꯥ꯫
ꯀꯔꯤ꯫
ꯀꯩꯁꯨ ꯍꯥꯏꯗꯦ꯫
ꯏꯁ ꯀꯩꯅꯣꯒ ꯂꯩꯕꯗꯣꯍꯦ ꯁꯤꯀꯤꯝꯃꯤꯁ ꯍꯥꯏꯕ꯭ꯔꯥ ꯗ꯭ꯔꯦꯁꯀ ꯁꯦꯠꯐꯝ ꯂꯩꯕꯗꯣ꯫
ꯑꯣ꯫ ꯈꯪꯉꯦ ꯈꯪꯉꯦ꯫ ꯌꯥꯏꯌꯦ ꯑꯗꯨꯁꯨ꯫
ꯆꯧꯁꯦ ꯆꯧꯁꯦ